ꯍꯥꯂꯥꯎ
ꯇꯥꯕꯤꯕ꯭ꯔꯥ
ꯑꯦ ꯇꯥꯏꯌꯦ
ꯑꯣ ꯑꯩ ꯌꯥꯝ ꯁꯦꯡꯅ ꯇꯥꯕ
ꯌꯥꯝ ꯁꯦꯡꯅ ꯇꯥꯕ꯭ꯔꯥ ꯏꯇꯥꯥꯎ
ꯎꯝ
ꯏꯇꯥꯎ ꯀꯔꯝ ꯀꯔꯝꯕ ꯄꯥꯜꯂꯤꯃꯣ ꯏꯇꯥꯎ
ꯌꯥꯝ ꯅꯨꯡꯉꯥꯏꯔꯤꯌꯦ ꯌꯥꯝ ꯅꯨꯡꯉꯥꯏꯔꯤꯌꯦ ꯑꯅꯥ ꯑꯌꯦꯛ ꯈꯔ ꯌꯥꯎꯁꯟꯗꯅ ꯈꯤꯇꯪꯕꯨꯗꯤ ꯋꯥꯔꯦ ꯅꯥꯒꯅꯨ ꯅꯥꯒꯅꯨ ꯍꯥꯏ ꯅꯥꯁꯜꯂꯛꯇꯅ
ꯏꯇꯥꯎ ꯈꯔ ꯁꯣꯟꯊꯔꯛꯑꯕ
ꯑꯩ ꯂꯦꯛꯊꯗꯧ ꯃꯥꯜꯂꯛꯄꯅꯤ ꯀꯩꯅꯣ ꯍꯥꯏꯗꯤ ꯀꯣꯛ ꯉꯥꯎꯔꯒ ꯇꯨꯔꯒ ꯋꯥꯟꯗꯒ꯭ꯔꯤꯗꯣ
ꯎꯝ
ꯑꯗꯨꯃꯥꯏꯅ ꯇꯧꯗꯧꯕꯩ ꯇꯥꯏꯞ ꯇꯧꯔꯦ ꯏꯁꯥꯁꯦ ꯄꯨ ꯃꯤꯠꯀꯥꯂꯦ ꯕ꯭ꯂꯔ ꯆꯠꯈꯠꯂꯛꯒ ꯑꯗ
ꯑꯗꯨꯗꯤ ꯀꯩꯅꯣ ꯇꯧꯗꯣꯏꯅꯦ ꯑꯩꯩꯅ ꯑꯗꯨ ꯑ ꯑꯥꯔ ꯑꯦꯁ ꯀꯨꯝꯕ ꯊꯛꯁꯨ ꯂꯧꯗꯣꯏꯅꯦ ꯏꯨꯕ ꯀꯥꯟꯗ ꯅꯁꯥꯗꯣ
ꯁꯥꯗꯨꯨ ꯀꯥꯟꯗ ꯑꯣ ꯑꯥꯔ ꯑꯦꯁꯄꯨꯗꯤ ꯊꯛꯄ ꯏꯁꯤꯡꯗꯣ ꯐꯣꯡ ꯐꯣꯡ ꯁꯥꯕ ꯑꯣꯏꯕꯒꯤ ꯑꯣ ꯑꯥꯔ ꯑꯦꯁꯇꯨ ꯊꯛꯄ ꯉꯝꯗꯕꯤ
ꯌꯦ
ꯄꯤꯀꯦꯠ ꯈꯔ ꯂꯩꯔꯛꯄꯅꯦ ꯑꯗꯣ ꯑꯃꯕꯨꯗꯤ ꯊꯛꯈ꯭ꯔꯦ ꯊꯛꯇ꯭ꯔꯦ ꯑꯇꯩ ꯏꯁꯥꯁꯦ ꯊꯤꯅ ꯆꯣꯛꯊꯔꯒ ꯋꯥꯕꯗꯣ ꯑꯣꯏꯌꯦ
ꯏꯁ ꯀꯨꯏꯅ ꯋꯥ ꯌꯥꯕ ꯅꯠꯇꯦꯗ ꯏꯇꯥꯎ ꯅꯨꯡꯉꯥꯏꯗꯕꯅꯤ
ꯃꯥꯅꯦ ꯃꯅꯦ ꯑꯗꯨꯕꯨꯗꯤ
ꯀꯨꯏꯅ ꯋꯥ ꯌꯥꯕ ꯄꯣꯠ ꯅꯠꯇꯦꯕ
ꯀꯣꯛꯀ ꯉꯥꯎꯕ ꯖꯥꯠꯅꯦꯍꯦ
ꯑꯩꯗꯤ ꯏꯁꯤꯡꯁꯦ ꯐꯥꯖꯅ ꯊꯛꯏ
ꯁꯤꯁꯤꯒ ꯊꯛꯄ ꯉꯝꯗꯦ ꯑ ꯈꯅꯥꯎ ꯑꯩ ꯈꯅꯥꯎꯗ ꯇꯥꯕ ꯄꯣꯠꯁꯤꯡꯁꯦ ꯃꯍꯑꯣ ꯑꯃꯗ ꯊꯣꯛꯇꯦ ꯄꯨꯥ ꯈꯥꯏꯔꯒ
ꯑꯗꯨ ꯑꯥꯏꯔ ꯃꯊꯪ ꯑ ꯂꯩꯔꯨꯗꯣꯏ ꯔꯦꯟꯇꯨꯅ ꯍꯥꯏꯅꯒ꯭ꯔꯕꯣ
ꯍꯥꯏꯅꯒ꯭ꯔꯦ
ꯂꯨꯄꯥ ꯀꯌꯥ ꯑꯝꯅ
ꯇ꯭ꯔꯥꯏꯟꯊꯣꯏ
ꯇ꯭ꯔꯥꯏꯟꯊꯣꯏ
ꯑꯥ
ꯅꯥꯎꯖꯥ ꯃꯕꯥꯅꯤ ꯈꯛꯇꯅꯤ ꯂꯩꯍꯧꯗꯣꯏꯗꯣ
ꯃꯥꯅꯤ ꯑꯩꯅꯖꯨ ꯑꯩꯅꯖꯨ ꯍꯥꯏꯔꯕꯅꯤ ꯎꯝ ꯊꯤ ꯇꯥꯔꯦꯅ ꯂꯩꯗꯣꯏ ꯑꯣꯏꯔꯗꯤ ꯈꯤꯇꯡ ꯅꯨꯡꯉꯥꯏꯕꯗ ꯂꯩꯌꯣꯕ ꯍꯟꯇꯛ ꯂꯩꯔꯤꯖꯦ ꯌꯥꯝ ꯋꯥꯍꯠꯈ꯭ꯔ
ꯍꯟꯗꯛꯀꯤꯗꯨꯅ ꯀꯌꯥꯅꯣ
ꯈꯪꯗꯤꯌꯦ ꯀꯌꯥ ꯊꯤꯕꯅꯣ ꯁꯤꯗꯤ ꯌꯥꯝ ꯇꯥꯡꯉꯝꯃꯣꯏꯌꯦ ꯏꯁꯤꯗꯤ ꯄꯨꯔꯥ ꯑꯋꯥꯕꯤꯅꯦ
ꯑꯋꯥꯕꯤꯅꯤꯅꯦ ꯌꯥꯝ ꯇꯥꯡꯉꯝꯃꯣꯏꯕ
ꯎꯝ
ꯀꯥꯗꯨ ꯀꯌꯥꯝ ꯆꯥꯎꯕꯅꯣ
ꯀꯥ ꯌꯦꯡꯉꯨꯗ꯭ꯔꯤꯌꯦ ꯉꯁꯥꯏ ꯌꯦꯡꯒꯦ ꯇꯧꯕꯗ ꯃꯄꯨꯗꯣ ꯆꯠꯊꯣꯛꯑꯝꯗꯅ ꯍꯌꯦꯡ ꯑꯣꯏꯅ ꯌꯦꯡꯒꯦ ꯇꯧꯋꯦ
ꯀꯌꯥꯝ ꯂꯥꯞꯄꯅꯣ
ꯌꯥꯝ ꯂꯥꯞꯇꯦꯗ ꯑꯈꯣꯏꯅ ꯍꯥꯟꯅ ꯂꯩꯔꯝꯕꯗꯣ ꯈꯪꯕ꯭ꯔꯥ
ꯈꯪꯉꯦꯅꯦ
ꯑꯗꯨꯏꯗꯨꯗꯥ ꯈꯣꯏꯟ ꯖꯤꯕꯟ ꯍꯣꯁꯄꯤꯇꯥꯜ ꯂꯩꯕꯒꯤ ꯑꯈꯣꯏꯅ ꯋꯥꯛꯀꯤꯡꯒ ꯆꯠꯄꯩꯗ ꯑꯃ ꯂꯝꯕꯤ ꯃꯔꯤ ꯐꯥꯡꯕ ꯍꯥꯏꯗꯣꯛ ꯍꯥꯏꯖꯤꯟ ꯌꯥꯕ ꯍꯩꯆ ꯗꯤ ꯑꯦꯐ ꯁꯤꯒꯤ ꯑꯦ ꯇꯤ ꯑꯦꯝꯒ ꯂꯩꯕꯗꯣ
ꯑꯥ
ꯑ ꯑꯗꯨꯏ ꯃꯅꯥꯛ ꯑꯃ ꯅꯣꯏꯒꯤ ꯅꯪ ꯅꯃꯥꯟꯅꯕꯤ ꯑꯃ ꯁꯤꯗꯩ ꯑꯃ ꯃꯟꯗꯤꯔ ꯃꯅꯥꯛꯇ ꯑꯃ ꯊꯦꯡꯅꯒꯤꯕꯗꯣ
ꯈꯪꯉꯦꯅꯦ ꯈꯪꯉꯦꯅꯦ
ꯑ ꯑꯗꯨꯗꯩ ꯈꯤꯇꯪ ꯆꯠꯈꯠꯂꯒ ꯃꯃꯥꯡꯂꯣꯝꯗ ꯍꯥꯏꯒꯠꯄ ꯒꯂꯤ ꯄꯔꯦꯡ ꯑꯝꯗ ꯑꯣꯏꯗꯣꯏꯕ
ꯑꯣꯀꯦ ꯑꯣ ꯀꯩꯅꯣꯅꯤꯅꯦ ꯅꯪ ꯍꯥꯏꯖꯤꯗꯤ ꯀꯣꯂꯣꯅꯤ ꯇꯨ
ꯋꯥ ꯋꯥ ꯋꯥ ꯀꯣꯂꯣꯅꯤ ꯇꯨ ꯔꯣꯝꯗ
ꯀꯦ
ꯑꯗꯨꯕꯨꯗꯤ ꯈꯪꯗꯦ ꯂꯩꯕꯝꯒꯤꯗꯤ ꯅꯨꯡꯉꯥꯏꯗꯧ ꯃꯥꯜꯂꯦ ꯍꯥꯏꯗꯤ ꯏꯪꯉꯅꯤꯕ ꯏꯪꯕꯩꯗꯤ
ꯑꯗꯩ ꯃꯆꯤꯗꯖꯨ ꯑꯣꯏꯔꯦ ꯅꯣꯏ ꯌꯨꯝꯗꯨꯗꯤ ꯆꯪ ꯆꯪꯂꯤꯔꯣ ꯆꯠꯇꯣꯏꯔꯣ ꯑꯗꯨꯏꯗꯣ ꯆꯠꯊꯣꯛꯄ ꯃꯥꯜꯂꯦꯀꯣ ꯃꯦꯟ ꯔꯣꯠ ꯃꯌꯥ ꯅꯛꯑꯦꯅꯦ ꯅꯠꯗ꯭ꯔꯣ
ꯍꯣꯏ ꯍꯣꯏ ꯍꯣꯏ ꯃꯦꯟ ꯔꯣꯠ ꯅꯛꯑꯦ ꯌꯥꯝ ꯊꯤ ꯅꯛꯑꯦ ꯍꯥꯏꯇꯥꯔꯦ
ꯑꯁ ꯏꯃꯥꯟꯅꯕꯤ ꯍꯥꯏꯔ ꯏꯃꯥꯟꯅꯕꯤ ꯋꯥꯔꯤ ꯁꯥꯟꯅꯗ ꯀꯨꯏꯔꯦꯍꯦ
ꯅꯪꯒꯤꯅꯦꯉꯣꯏ ꯏꯃꯥꯟꯅꯕꯤ ꯏꯃꯥꯟꯅꯕꯤ ꯋꯥꯔꯤ ꯄꯪꯁꯥꯟ ꯁꯥꯒꯜꯂꯤ ꯏꯃꯥꯟꯅꯕꯗꯤ ꯈꯪꯗ꯭ꯔꯦ ꯏꯃꯥꯟꯅꯕꯤꯖꯤꯝꯗꯤ ꯐꯖꯅ ꯁꯥꯕ ꯃꯥꯜꯂꯦ ꯅꯪ
ꯑꯥꯔꯣ
ꯃꯌꯨꯝ ꯃꯌꯨꯝ ꯊꯣꯛꯈ꯭ꯔꯕꯣ ꯀꯩꯅꯣ ꯃꯥ
ꯊꯣꯛꯇꯦ ꯊꯣꯛꯇꯦ ꯂꯩꯌꯦ ꯃꯥ ꯑꯩꯅ ꯄꯥꯎ ꯐꯥꯎꯅꯈꯤꯗꯕꯩꯅꯦ
ꯁꯤ ꯂꯩꯕ꯭ꯔꯣ
ꯂꯩꯕꯅꯤ ꯂꯩꯕꯅꯤ ꯀꯩꯅꯣ ꯂꯩꯕꯅꯤ ꯁꯥꯎꯠ ꯑꯦꯛꯁꯇꯦꯟꯁꯟꯗ
ꯏꯁ ꯑꯗꯨꯗꯤ ꯐꯠ ꯆꯠꯂꯒ ꯍꯥꯏꯐꯦꯠ ꯅꯪꯕꯨ ꯀꯩꯗꯧꯔꯤ ꯀꯃꯥꯏꯅ ꯇꯧꯔꯤ ꯀꯔꯤ ꯆꯥꯕꯅ ꯍꯥꯎꯔꯤ ꯍꯥꯏꯐꯦꯠ ꯎꯅ ꯇꯣꯛꯎꯕꯅ ꯐꯠꯇ꯭ꯔꯣ
ꯑꯩ ꯎꯟꯅꯔꯔꯣꯏꯗ ꯃꯥ
ꯁꯨꯝ ꯎꯅꯔꯒ ꯃꯔꯤ ꯅꯛꯁꯟꯅꯔꯛꯑꯒ ꯐꯔꯛ ꯇꯥꯅꯕꯅꯦꯕ
ꯑꯣꯏꯌꯦ ꯃꯔꯤ ꯅꯛꯁꯤꯟꯅꯔꯒ ꯐꯔꯛ ꯇꯥꯅꯕꯅꯦꯕ
ꯑꯗꯨꯁꯨ ꯆꯨꯝꯕꯨꯗꯤ ꯆꯨꯝꯕ ꯅꯨꯄꯤ ꯍꯥꯏꯁꯤꯗꯤ ꯑꯅꯛꯄ ꯎꯄꯥꯜꯗ ꯌꯦꯠꯂꯦ ꯍꯥꯏꯅꯩꯌꯦꯕ
ꯍꯧꯏꯌꯦ ꯁꯣꯝꯗ ꯁꯣꯝꯗꯃꯨꯛ ꯑꯃꯗꯨꯅ ꯑꯃꯨꯛ ꯑꯩꯉꯣꯟꯗ ꯂꯥꯟ ꯇꯧꯁꯤꯜꯂꯛꯑꯗꯤ
ꯕꯦꯔꯥ ꯀꯥꯗꯣꯏꯅꯤ
ꯎꯝ ꯉꯥꯏꯍꯥꯛ ꯂꯩꯔ ꯑꯃꯗꯨꯁꯨ ꯐꯣꯟ ꯇꯧꯔꯛꯑꯅꯤ ꯑꯩꯅ ꯑꯩ ꯋꯥꯔꯤ ꯁꯥꯟꯅꯒꯤꯒꯦ ꯇꯨꯃꯤꯟ ꯐꯤꯂꯝ ꯌꯦꯡꯉꯨ ꯍꯥꯏꯔꯒ ꯊꯝꯍꯟꯈꯤꯕꯅꯦꯕ
ꯎꯝ ꯑꯗꯨꯃꯛ ꯍꯦꯛ ꯍꯥꯏꯕ꯭ꯔꯅꯦ
ꯑꯦ ꯚꯥꯏ ꯅꯪ ꯐꯣꯟ ꯄꯥꯏꯒꯦꯔꯥ ꯑꯩ ꯀꯣꯜ ꯇꯧꯒꯦ ꯅꯪ ꯇꯥꯒꯦꯔꯥ
ꯍꯥꯏꯍꯩ ꯑꯗꯨꯗꯩ ꯍꯦꯟꯅ ꯈꯤꯇꯪ ꯀꯟꯅ ꯍꯥꯏꯔꯝꯗꯧ ꯃꯥꯜꯂꯕ
ꯑꯦ ꯍꯥꯏꯇꯕ꯭ꯔꯦ ꯍꯥꯏꯔꯤꯅꯦꯕ ꯑꯩ ꯂꯧꯈꯥꯏꯔꯦ
ꯊꯝ ꯇꯥꯅꯤꯡꯗꯦ ꯌꯥꯅ
ꯍꯣꯏ ꯊꯝꯃꯨ ꯇꯥꯅꯤꯡꯇꯦꯕꯨꯗꯤ ꯍꯥꯏꯗ꯭ꯔꯦ ꯚꯥꯏ ꯍꯧꯖꯤꯛ ꯈꯤꯇꯪ ꯅꯧꯔꯤꯕꯩꯀꯣ
ꯑꯗꯨꯗꯤ ꯍꯥꯏ ꯌꯥꯗ꯭ꯔꯤꯑꯦꯕ
ꯑꯗꯨ ꯍꯥꯏꯔꯨꯗꯗꯤ ꯊꯝꯈꯤꯗꯣꯏꯗꯤ ꯄꯥꯏꯗꯤ ꯄꯥꯏꯔꯛꯑꯔꯣꯏ ꯉꯁꯥꯏꯗꯩ ꯃꯤꯁꯀꯣꯜ ꯇꯔꯥꯃꯥꯄꯜ ꯂꯩ ꯂꯩꯔꯝꯃꯤꯅꯦ ꯀꯨꯟ ꯁꯨꯕꯗ ꯄꯥꯏꯈꯠꯄ ꯉꯁꯥꯏꯖꯦ ꯑꯩꯉꯣꯟꯗ ꯃꯤꯁꯀꯣꯜ ꯇꯔꯥꯄꯜ ꯂꯩꯔꯝꯃꯦ ꯀꯨꯟꯁꯨꯨꯕꯗ ꯄꯥꯏꯈꯠꯂꯦ ꯑꯩꯅ ꯅꯪ ꯉꯁꯥꯏꯗꯩ ꯀꯩꯗꯧꯔꯨꯏ ꯈꯣꯠꯂꯤ ꯑꯗꯨ‌ ꯑꯗꯨꯅ ꯉꯥꯡꯉꯛꯑꯦ
ꯉꯥꯡꯉꯦ
ꯑꯩꯅ ꯇꯨꯝꯕꯅꯤ ꯍꯥꯏꯔꯦ ꯅꯪ ꯇꯨꯝꯃꯁꯨ ꯁꯦ ꯐꯣꯟ ꯇꯔꯥꯄꯜꯂꯛ ꯈꯤꯡꯉꯤꯁꯤ ꯀꯩꯗꯣꯏꯅꯣ ꯑꯃ ꯇꯥꯗ꯭ꯔꯣ ꯈꯣꯠꯇ꯭ꯔꯥ ꯑꯩꯅ ꯇꯥꯗꯦ ꯁꯤꯅꯤꯅꯦ ꯍꯥꯏꯖꯦ
ꯇꯥꯗꯕꯩꯅꯤ ꯈꯨꯝ ꯄꯥꯏꯔꯛꯇ꯭ꯔꯤꯁꯦ ꯍꯥꯏꯕ
ꯎꯝ ꯇꯥꯗꯕꯅꯤ ꯄꯥꯏꯔꯛꯏꯁꯦ ꯇꯥꯕꯩ ꯅꯠꯇ꯭ꯔꯥ ꯍꯟꯗꯛ ꯄꯥꯏꯔꯛꯏꯁꯦꯅ ꯍꯥꯏꯕ ꯑꯩꯅ ꯌꯥꯗ꯭ꯔꯥ ꯃꯥꯗꯤ ꯃꯤꯅꯤꯠ ꯀꯨꯟ ꯆꯨꯞꯅ ꯇꯧꯔꯖꯥꯠꯅꯤꯅꯦ ꯀꯣꯜꯗꯣ
ꯃꯤꯅꯤꯠ ꯃꯤꯅꯤꯠ ꯀꯨꯟꯗ ꯀꯣꯜ ꯀꯨꯟꯂꯠ ꯇꯧꯔꯛꯄꯅꯦꯕ
ꯍꯣꯏ
ꯏꯁ ꯌꯥꯏꯍꯦ ꯑꯗꯨꯁꯨ ꯃꯤ ꯑꯗꯨ ꯇꯥꯛꯄꯗꯤ ꯐꯖꯅ ꯅꯨꯡꯁꯤꯔꯦꯅ ꯇꯥꯛꯄꯅꯤꯍꯦ ꯃꯥꯅ ꯅꯪꯁꯦ
ꯑꯦ ꯄꯪꯊꯍꯟꯕꯅꯤꯗ ꯑꯩꯅ ꯊꯦꯛ ꯊꯦꯛ ꯂꯥꯎꯒꯩ
ꯌꯥꯏꯍꯦ ꯅꯪ ꯄꯪꯊꯍꯟꯕꯒꯤ ꯃꯍꯩ ꯑꯃꯗꯤ ꯂꯩꯕꯅꯦꯕ
ꯚꯥꯏ ꯅꯪ ꯈꯪꯗ꯭ꯔꯣ ꯃꯤ ꯅꯨꯄꯤ ꯁꯨꯝꯕꯩ ꯃꯍꯩꯗꯣ ꯑꯩꯒꯤ ꯁꯛ ꯊꯤꯔꯁꯨ ꯁꯛꯊꯤꯔꯁꯨ ꯅꯨꯄꯤ ꯁꯨꯝꯕ ꯍꯩꯕꯅꯤꯍꯦ
ꯀꯅꯥꯥꯅ ꯊꯤ ꯍꯥꯏꯕ ꯅꯪ ꯊꯤ ꯍꯥꯏꯔꯛꯄ ꯃꯤꯗꯨꯗꯤ ꯑꯩ ꯈꯠꯅꯒꯦ ꯑꯩꯒ
ꯕꯣꯔꯗꯥꯗ ꯂꯩꯀꯥꯟꯗ ꯄꯔꯞ ꯄꯔꯞ ꯄꯜꯂꯝꯃꯤꯗꯣ ꯑꯩ ꯈꯔ ꯁꯨꯝ ꯇꯦꯛꯇꯅ
ꯁꯨꯝ ꯇꯠꯀꯗꯕꯅꯤ ꯀꯩꯅꯣ ꯅꯨꯄꯤꯖꯤꯗꯤ
ꯅꯕꯍꯥꯟꯃꯨꯛ ꯐꯣꯟ ꯇꯧꯔꯛꯑꯝꯃꯦ ꯑꯩꯅ ꯄꯥꯎ ꯐꯥꯎꯅꯗꯦ ꯑꯩꯉꯣꯟꯗ ꯑꯩꯅ ꯍꯣꯏ ꯍꯥꯏ ꯆꯣ ꯆꯣ ꯆꯣ ꯅꯨꯄꯤꯉꯥꯡ ꯌꯕ ꯃꯤꯔ ꯑꯩꯖꯦꯅ ꯅꯪꯅ ꯅꯋꯥ ꯀꯣꯏꯔꯨꯔꯒ ꯑꯩꯉꯣꯟ ꯆꯪꯉꯛ ꯌꯥꯕ꯭ꯔꯥꯅ
ꯀꯩꯅꯣ ꯅꯪꯒꯤ ꯉꯎꯁꯤꯟꯅꯒꯩ ꯉꯥꯎꯁꯤꯟꯅꯔ ꯑꯩꯉꯣꯟꯗ ꯑꯃꯨꯛ
ꯇꯧꯔꯗꯤꯅ ꯍꯣꯏꯅꯦ ꯑꯗꯨꯅꯦ ꯍꯥꯏꯖꯦ ꯆ ꯆ ꯆ ꯐꯣꯟ ꯌꯥꯝ ꯇꯧꯔꯛꯀꯅꯣ ꯃꯦꯁꯦꯖ ꯌꯥꯝ ꯊꯔꯀꯅꯣ ꯑꯩ ꯅꯝꯕꯔ ꯁꯦꯞ ꯇꯧꯔꯣꯏ ꯍꯥꯏꯔ ꯇꯥꯛ ꯀꯛꯊꯠꯄꯅꯤ ꯅꯣꯏꯒꯨꯝꯕ ꯆꯒꯠ ꯆꯒꯠ ꯇꯧ ꯌꯥ ꯃꯤꯔ ꯑꯩꯁꯦ ꯍꯥꯟꯅ
ꯐꯥꯒꯤ ꯐꯅꯏ ꯃꯥꯟꯕ꯭ꯔꯥ ꯒꯅ
ꯑ ꯈꯔꯗꯤ ꯀꯞꯈꯔꯕꯅꯦ ꯑꯩꯅ ꯁꯋꯥꯏ ꯀꯞꯄꯛꯀꯅꯣ ꯍꯥꯏꯅꯤ
ꯥꯏꯁ ꯍꯥꯏꯒꯗꯕꯅꯤ ꯄꯨꯔꯥ ꯅꯨꯄꯤ ꯅꯨꯄꯤꯅ ꯇꯥꯔ ꯃꯄꯤꯁꯤꯗꯤꯀꯣ ꯇꯧꯁꯟꯅꯩꯅꯤꯍꯦ
ꯇꯛꯁꯤꯟꯅꯕꯤ ꯃꯄꯤꯅꯦꯃꯦ ꯃꯄꯤꯗ ꯄꯪꯊꯕ ꯅꯨꯄꯥꯁꯤꯅꯦ
ꯑꯣ ꯑꯣ ꯑꯥ ꯑꯗꯨꯗ ꯄꯪꯊꯔꯨꯔꯕ ꯅꯨꯄꯥꯗꯣ ꯑꯗꯨꯝ ꯑꯋꯥꯐꯝꯗ ꯇꯥꯅꯤꯀꯣ
ꯑꯋꯥꯐꯝꯗ ꯇꯥꯔꯦ ꯑꯩꯅ ꯍꯧꯖꯤꯛꯀꯥꯟ ꯑꯩ ꯀꯔꯤꯝ ꯈꯟꯗ꯭ꯔꯦꯕ ꯅꯨꯄꯤ ꯀꯣꯏꯔꯁꯨ ꯀꯣꯏꯗꯁꯨ ꯋꯥꯈꯟꯁꯦ ꯑꯁ ꯅꯨꯄꯤ ꯀꯥꯏꯅꯔꯁꯨ ꯌꯥꯏꯗ ꯀꯩꯝ ꯈꯟꯗꯦꯗ ꯍꯥꯏꯕꯩ ꯀꯣꯛꯇꯨ ꯂꯩꯌꯦꯕ
ꯅꯨꯡꯉꯥꯏꯅ
ꯄꯤꯁꯇ ꯑꯁ ꯏꯇꯥꯎ ꯑꯗꯨꯍꯥꯏꯔ ꯑꯁ ꯑꯩꯗꯤ ꯀꯅꯣ ꯏꯅꯥꯎ ꯅꯨꯄꯥ ꯄꯣꯕꯤꯇꯣ ꯍꯥꯏꯅ ꯑꯣꯛꯇꯕ ꯑꯃ ꯂꯩꯕꯗꯣ ꯈꯪꯕ꯭ꯔꯥ
ꯑꯥ
ꯑꯁ ꯃꯥꯗꯤꯉꯣ ꯀꯩꯅꯣ ꯃꯣꯍꯣꯟ ꯕꯦꯒꯥꯟꯒ ꯏꯁ ꯕꯦꯡꯒꯥꯟꯒ ꯕꯣꯜ ꯌꯦꯡꯖꯠꯈ꯭ꯔꯒ ꯃꯤꯒꯤ ꯕꯨꯠꯇꯒꯤ ꯗ꯭ꯔꯤꯁꯦ ꯄꯨꯂꯞ ꯄꯨꯔꯂꯥꯛꯑꯦꯅꯦ ꯃꯥꯗꯤ
ꯐꯩ ꯀꯩꯅꯣ ꯑꯗꯣ
ꯃꯥꯔꯀ꯭ꯔꯨꯋꯦꯜꯒꯤ ꯕꯨꯠ ꯑꯃꯁꯨ ꯄꯨꯔꯛꯑꯦ ꯏꯁ ꯕꯦꯡꯒꯥꯜꯒꯤ ꯍꯥ ꯑꯕꯤꯁꯦꯛꯇꯩ ꯂꯧꯔꯛꯏꯅꯦ ꯑꯕꯤꯁꯦꯛꯇꯩ
ꯑꯣ ꯑꯕꯤ ꯑꯕꯤꯁꯦꯛ ꯀꯩꯅꯣꯗ ꯌꯥꯎꯕꯅꯦ ꯃꯣꯟ ꯕꯒꯟꯗ
ꯃꯣꯟ ꯕꯒꯟꯗ ꯌꯥꯎꯕꯗꯣ
ꯃꯩꯇꯩ ꯃꯆꯥ ꯐꯅꯌꯥꯝ ꯌꯥꯎꯕꯅꯤꯗ ꯑꯅꯤꯗꯨꯗ
ꯏꯁ ꯕꯦꯡꯒꯥꯜꯗꯅ ꯕꯤꯕꯤꯟ ꯌꯥꯎꯔꯦ ꯖꯦꯛꯁꯟ ꯌꯥꯎꯔꯦ ꯑꯗꯒꯤ ꯀꯩꯅꯣꯁꯨ ꯌꯥꯎꯔꯦ ꯃꯍꯦꯁꯁꯨ ꯌꯥꯎꯔꯦ ꯃꯣꯍꯟ ꯕꯒꯥꯟꯗꯅ ꯃꯣꯍꯟ ꯕꯒꯥꯟꯗꯗꯤ ꯌꯥꯝ ꯀꯟ ꯌꯥꯎꯗ ꯃꯥꯜꯂꯦ ꯑꯕꯤꯁꯦꯛꯀ ꯑꯃꯅꯤꯈꯛ ꯌꯥꯎꯅꯤ ꯑꯕꯤꯁꯦꯛꯀꯤ
ꯇꯦꯑꯦꯟ ꯈꯟꯗꯦ ꯑꯇꯩ
ꯇ꯭ꯔꯦꯅꯤꯡ ꯖꯔꯁꯤꯅꯦ ꯑꯗꯒꯤ ꯃꯥꯗꯤ ꯂꯣꯏ ꯃꯥꯥꯜꯂꯦ ꯈꯪꯗꯦ ꯐꯨꯔꯤꯠ ꯑꯃꯅ ꯂꯩꯕꯅꯦ ꯍꯥꯏ ꯈꯪꯗꯦ ꯐꯨꯔꯤꯠ ꯑꯅꯤ ꯑꯃꯅꯦ ꯕꯨꯠ ꯇꯨꯝꯃꯒ ꯄꯥ ꯂꯩꯍꯧꯋꯤ ꯚꯤꯗꯤꯑꯣ ꯀꯣꯜ ꯇꯧꯔꯦ ꯉꯔꯥꯡ ꯑꯩꯉꯣꯟꯗ ꯑꯗꯒꯤ ꯏꯁ ꯕꯦꯡꯒꯥꯜꯒꯤ ꯐꯨꯔꯤꯠ ꯑꯃꯒ ꯂꯩꯍꯧꯋꯦ ꯏꯁ ꯕꯦꯡꯒꯥꯜꯒꯤꯅ ꯑꯩꯅ ꯌꯨꯝ ꯊꯔꯝꯃꯣꯏ ꯂꯥꯛꯑ ꯂꯤꯠꯂꯅꯤ ꯍꯥꯏꯈꯤꯕꯅ ꯑꯩꯅ
ꯃꯥꯥꯏ ꯀꯥꯟꯅꯩꯅꯦ ꯑꯗꯨꯗꯤ
ꯑꯁ ꯉꯝꯈ꯭ꯔꯕ ꯉꯍꯥꯡꯅꯤ ꯕꯨꯠꯀꯗꯣ ꯃꯥꯔꯀ꯭ꯔꯨꯋꯦꯜꯅꯦꯕ ꯒ꯭ꯔꯤꯟ ꯃꯆꯨꯒꯤ ꯑꯃ ꯁꯥꯏꯖꯇ ꯁ꯭ꯚꯦꯟ ꯄꯣꯏꯟ ꯐꯥꯏꯐꯂ ꯀꯩꯅꯣꯝꯈꯛ ꯑꯣꯏꯌꯦꯌꯦ
ꯌꯥꯏ ꯌꯥꯏ
ꯈꯗ꯭ꯔꯛ ꯃꯗ꯭ꯔꯛ ꯇꯧꯔꯒ ꯑꯩꯅ ꯑꯦ ꯌꯨꯝ ꯄꯨꯔꯣ ꯊꯝꯅꯝꯃꯣ ꯍꯥꯏꯒꯤꯕꯅꯦ ꯑꯩꯅ ꯐꯨꯔꯤꯠꯇꯨꯔꯤ ꯏꯁ ꯕꯦꯡꯒꯥꯜꯗꯨꯗꯨꯃꯗꯤ ꯂꯤꯠꯂꯒꯦ ꯑꯩꯅ ꯍꯟꯗꯛꯇꯤ ꯃꯣꯏꯅ ꯑꯥꯏ ꯑꯦꯁ ꯑꯦꯜ ꯆꯦꯝꯄꯤꯌꯟꯅꯤꯅꯀꯣ ꯑꯩꯁ ꯑꯦ ꯋꯤꯟꯅꯔꯅ ꯑꯗꯨꯃ ꯂꯤꯠꯂꯒꯦ ꯍꯌꯦꯡ ꯕꯣꯜ ꯁꯥꯟꯅꯕꯗ ꯈꯤꯇꯪ ꯍꯩ ꯃꯥꯟꯅꯕ ꯍꯩꯇ꯭ꯔꯁꯨ ꯅꯠꯇ꯭ꯔꯥ
ꯑꯁ ꯑꯗꯨꯏꯗꯤ ꯌꯥꯝ ꯊꯤ ꯌꯥꯏꯍꯦ ꯍꯩꯕ ꯍꯩꯇꯕ ꯃꯥꯟꯕꯗꯨꯅꯦ ꯑꯃꯨꯛ ꯗꯔꯀꯥꯔ ꯇꯥꯏꯁꯦ
ꯏꯇꯥꯎꯗꯤ ꯕꯣꯜ ꯀꯥꯎꯔꯔꯣꯏ
ꯀꯥꯎꯅꯤ ꯀꯩꯅꯣ ꯃꯩꯅꯤ ꯂꯣꯏ ꯇꯧꯔꯛꯀꯅꯤ ꯑꯗꯣ ꯊꯝꯃꯒꯦꯀꯣ